ꯑꯣꯀꯦ
ꯇꯥꯕ꯭ꯔꯣ ꯍꯥꯎ ꯇꯥꯕ꯭ꯔꯣ ꯑꯣ ꯑꯣ ꯆꯥꯛ ꯆꯥꯔꯕ꯭ꯔꯣ
ꯍꯥꯥ
ꯆꯥꯛ ꯆꯥꯔꯕ꯭ꯔꯣ
ꯆꯔꯦ
ꯈꯤꯇꯪ ꯑꯩꯁꯨ ꯆꯥꯔꯦ ꯈꯤꯇꯪ ꯆꯥꯕ
ꯍꯥ
ꯀꯔꯤ ꯌꯦꯟꯁꯥꯡ ꯆꯥꯒꯦ
ꯎꯝ ꯉꯁꯤ ꯑꯣꯛꯁꯥ ꯆꯥꯏ
ꯁꯟꯗꯦ ꯑꯣꯏꯕꯒꯤ
ꯍꯥꯥ
ꯁꯟꯗꯦ ꯑꯣꯏꯕꯒꯤꯔꯣ
ꯑꯥꯎ ꯉꯔꯥꯡꯒꯤ ꯉꯔꯥꯡꯒꯤ ꯆꯥꯕ ꯉꯝꯗꯕ
ꯌꯨꯝꯗ ꯂꯩꯕ꯭ꯔ
ꯎꯝ ꯂꯩꯌꯦ
ꯎꯝ ꯀꯗꯧꯔꯝꯃꯤꯕ
ꯀꯩꯁꯨ ꯇꯧꯗꯦꯗ
ꯎꯝ
ꯅꯪꯗꯤ
ꯑꯩꯗꯤ ꯍꯤꯞꯄꯤ
ꯅꯨꯉꯥꯏꯌꯦꯅꯦ
ꯍꯤꯞꯄꯒ ꯃꯁꯛ ꯐꯖꯕꯤ ꯂꯩꯁꯥ ꯋꯥꯔꯤ ꯁꯥꯒꯦ ꯇꯧꯕ
ꯁ ꯌꯥꯏ ꯍꯥꯥ
ꯎꯝ ꯅꯪ ꯂꯩꯩꯁꯥ ꯅꯠꯇ꯭ꯔꯣ
ꯍꯥꯥ
ꯃꯥꯅꯤꯗ ꯂꯩꯁꯥꯕꯤ ꯅꯠꯇ꯭ꯔꯣ ꯅ ꯃꯥꯅꯤꯗ
ꯅꯠꯇꯦꯗ ꯅꯠꯇꯦ
ꯃꯥꯅꯦ ꯃꯥꯅꯦ ꯃꯥꯅꯦ ꯅꯪꯒꯤ ꯅꯪꯒꯤ ꯀꯩꯅꯣꯗ ꯈꯪꯉꯦ ꯅꯪꯒꯤ ꯄ꯭ꯔꯣꯐꯥꯏꯜꯗ ꯅꯪꯒꯤ ꯄ꯭ꯔꯣꯐꯥꯏꯜꯗꯣ ꯂꯩꯁꯥꯕꯤꯅꯦꯕ
ꯄꯩꯁꯥ ꯅꯠꯇꯦ
ꯎꯝ
ꯀꯩ ꯏꯟꯁꯥꯡ ꯆꯥꯒꯦ ꯅꯪꯗꯤ
ꯑꯩꯗꯤ ꯀꯩꯅꯣ ꯈꯣꯡꯗ꯭ꯔꯨꯝ ꯆꯥꯏ
ꯈꯣꯡꯗ꯭ꯔꯨꯝ ꯀꯔꯤꯔꯗꯣ
ꯈꯣꯡꯗ꯭ꯔꯨꯝ ꯈꯪꯗ꯭ꯔꯣ
ꯈꯪꯗꯦ
ꯒꯥꯎ ꯒ꯭ꯔꯥꯎꯠ ꯍꯥꯏꯕ꯭ꯔꯥ ꯒ꯭ꯔꯥꯎꯠ
ꯑꯣ ꯑꯣ ꯑꯣ ꯑꯣ ꯑꯣ ꯑꯣ ꯐꯪꯉꯦ ꯐꯪꯉꯦ ꯐꯪꯉꯦ ꯐꯪꯉꯦ ꯊꯖꯔꯦ ꯊꯖꯔꯦ
ꯑꯣ ꯃꯩꯇꯩ ꯃꯔꯣꯟ ꯈꯪꯗꯕ
ꯎꯝ ꯈꯪꯉꯦ ꯑꯗꯨꯁꯨ ꯌꯥꯝ ꯍꯩꯇꯕ
ꯑꯣ ꯕꯣꯟ ꯌꯦꯡꯕ꯭ꯔꯣ ꯕꯣꯟ ꯌꯦꯡꯕ꯭ꯔꯣ
ꯎꯝ ꯌꯦꯡꯗꯦ
ꯕꯣꯟ ꯅꯨꯡꯉꯥꯏꯕꯗꯨ ꯌꯦꯡꯗꯕ ꯋꯥꯜ ꯀꯞ ꯇꯧꯕꯗꯣ
ꯎꯝ ꯌꯦꯡꯗꯦ ꯑꯩꯗꯤ ꯕꯣꯜ ꯌꯦꯡꯗꯦ ꯁꯨꯛꯌꯦꯡ ꯌꯦꯡꯗꯦ ꯃꯦꯠꯁ ꯑꯃꯐꯥꯎ ꯌꯦꯡꯗ꯭ꯔꯤ
ꯂꯣꯏꯔꯦꯍꯦ
ꯀꯦꯝꯕ꯭ꯔꯥ ꯅꯪꯗꯤ ꯑ ꯉꯝꯕ꯭ꯔꯣ ꯅꯪꯅ
ꯉꯝꯃꯤ ꯉꯝꯃꯤ ꯎꯝ ꯎꯝ ꯍꯧꯖꯤꯛꯐꯥꯎꯕ ꯉꯝꯃꯤ
ꯐꯔꯦ ꯀꯩꯅꯣ ꯑꯗꯣ
ꯎꯝ ꯅꯣꯏ ꯌꯨꯝꯖꯦ ꯆꯤꯡꯗꯔꯣ ꯇꯝꯗꯔꯣ
ꯍꯌꯦꯡꯆꯤꯀꯣꯝ ꯆꯤꯡꯅꯦ ꯍꯥꯏꯕ ꯇꯥꯔꯦ ꯇꯥꯎꯟꯗ ꯇꯃꯦꯡꯂꯣꯡꯗ
ꯑꯣ ꯌꯥꯝ ꯂꯥꯞꯄꯤꯅꯦ ꯑꯗꯨꯗꯤ
ꯍꯥꯥ
ꯌꯥꯝ ꯂꯥꯞꯄꯦꯕ
ꯂꯥꯞꯄꯅꯦ ꯍꯣꯏ
ꯎꯝ ꯅꯨꯡꯉꯥꯏꯔꯝꯒꯗꯤꯗ ꯅꯣꯏ
ꯎꯝ ꯍꯣꯏ ꯅꯨꯡꯉꯥꯏꯕꯅꯦ
ꯅꯣꯡ ꯇꯥꯗ꯭ꯔꯣ ꯅꯪ
ꯅꯣꯡ ꯅꯣꯡꯗꯤ ꯅꯣꯡꯗꯤ ꯍꯥꯏꯒꯅꯨ ꯇꯥꯗ꯭ꯔꯗꯤ ꯌꯥꯗꯕꯅꯦ ꯅꯣꯡꯑꯃꯒꯤ
ꯅꯨꯃꯤꯠ ꯈꯨꯗꯤꯡꯒꯤ ꯇꯥꯕ꯭ꯔꯥ
ꯎꯝ ꯅꯨꯃꯤꯠ ꯈꯨꯗꯤꯡꯒꯤ ꯇꯥꯏ
ꯑ ꯂꯝꯕꯤꯗꯤ ꯀꯃꯥꯏ ꯇꯧꯕ ꯅꯣꯏ ꯂꯦꯟꯁ ꯂꯥꯏꯠꯪ ꯊꯣꯛꯄ꯭ꯔꯣ ꯑꯗꯣꯝꯗ
ꯍꯣꯏꯗ ꯂꯣꯏ ꯌꯥꯝ ꯊꯣꯛꯑꯦ
ꯑꯣ ꯈꯣꯏꯒꯤ ꯁꯤꯗ ꯇꯝꯗꯗꯤ ꯅꯣꯡꯁꯦ ꯑꯈꯣꯏ ꯉꯁꯤ ꯉꯔꯥꯡꯕꯨꯗꯤ ꯈꯔ ꯇꯥꯏꯌꯦ ꯑꯗꯣ ꯄꯥꯛꯅ ꯇꯥꯗꯦꯗ
ꯅꯣꯡ ꯇꯥꯞ ꯕꯅ ꯅꯣꯡ ꯇꯥꯕꯅ ꯍꯧꯖꯤꯛ ꯈꯔ ꯐꯩꯌꯦ ꯍꯧꯖꯤꯛ ꯉꯍꯥꯛ ꯂꯩꯥꯏꯔꯗꯤ ꯑꯃꯨꯛꯀ ꯇꯥꯔꯛꯑꯅꯤ ꯃꯝꯔꯒ ꯂꯩꯔꯦ ꯅꯣꯛ
ꯎꯝ ꯅꯣꯡ ꯇꯥꯕꯗꯤ ꯅꯨꯡꯉꯥꯏꯇ꯭ꯔꯣ
ꯅꯣꯡ ꯇꯥꯃꯟꯕꯒꯤ ꯂꯝꯕꯤꯁꯨ ꯆꯠꯄ ꯌꯥꯗ꯭ꯔꯕꯅꯦ
ꯑꯣ ꯑꯅꯣꯏ ꯁꯣꯝꯗ ꯂꯥꯛꯇꯕꯁꯨ ꯀꯨꯏꯔꯝꯈ꯭ꯔꯅꯤ ꯀꯨꯏꯒ꯭ꯔꯕ꯭ꯔꯣ
ꯍꯥꯥ
ꯅꯣꯏ ꯑꯩꯈꯣꯏ ꯁꯣꯝꯗ ꯂꯥꯛꯇꯕꯁꯨ ꯀꯨꯏꯔꯝꯃꯅꯦꯕ ꯇꯝꯗ
ꯑꯣ ꯎꯝ ꯀꯨꯏꯔꯦ ꯆꯍꯤ ꯆꯍꯤ ꯑꯃ ꯃꯈꯥꯏꯒꯨꯝꯕ ꯑꯣꯏꯔꯝꯅꯤ ꯂꯥꯛꯇꯕ
ꯑꯣ ꯌꯥꯝ ꯀꯨꯏꯔꯦꯅꯦ ꯑꯗꯨꯗꯤ
ꯎꯝ ꯀꯨꯏꯈ꯭ꯔꯦ
ꯎꯝ ꯄꯣꯠꯇꯤ ꯌꯥꯝꯅ ꯇꯥꯥꯡꯕ꯭ꯔꯣ ꯅꯣꯏ ꯑꯗꯣꯝꯗ
ꯍꯣꯏ ꯈꯪꯗꯦ ꯑꯗꯨꯝ ꯇꯥꯡꯉꯦ ꯍꯥꯏꯁꯤꯔꯥ ꯍꯣꯡꯉꯦ ꯍꯥꯏꯁꯤꯔꯥ ꯈꯪꯗꯦ ꯏꯟꯁꯥꯡꯅ ꯄꯤꯗꯤ ꯍꯣꯏ ꯑꯗꯨꯝ ꯌꯥꯕꯅꯦ ꯇꯥꯡꯕꯁꯨ ꯂꯩꯑꯦ ꯍꯣꯡꯕꯁꯨ ꯂꯩꯑꯦ ꯍꯥꯏꯗꯤ ꯃꯐꯝ ꯃꯐꯝꯒꯤ ꯂꯩꯅ ꯆꯤꯡꯗ ꯊꯣꯛꯄꯒꯤꯗꯤ ꯆꯤꯡꯗ ꯊꯣꯛꯄꯒꯤꯗꯤ ꯈꯔ ꯑꯗꯨꯝ ꯍꯣꯡꯕ ꯑꯗꯨꯒ ꯑꯇꯣꯞꯄꯗꯒꯤ ꯄꯨꯔꯛꯄꯗꯤ ꯈꯔ ꯑꯗꯨꯝ ꯇꯥꯡꯕ ꯍꯥꯏꯕꯗꯣ
ꯑ ꯅꯪ ꯀꯩ ꯖꯥꯇꯤꯔꯣ
ꯍꯥꯥ
ꯅꯪꯁꯦ ꯀꯔꯤ ꯖꯥꯇꯤꯔꯣ
ꯎꯇꯗꯤ ꯖꯤ ꯃ ꯆꯗꯤꯖꯥꯇꯤ ꯑꯣꯏꯔꯝꯒ ꯑꯣꯏꯔꯝꯃꯤꯉꯥꯏ ꯃꯥꯟꯕ꯭ꯔꯥ
ꯃꯪꯖꯤꯔꯥ ꯑꯩꯒꯤ ꯌꯥꯝ ꯈꯪꯗꯦꯗ ꯂꯨꯏ ꯀꯕꯨꯏ ꯖꯥꯇꯤꯗꯣ
ꯀꯕꯨꯏꯅꯦ ꯍ
ꯎꯝ ꯇꯧꯕꯁꯦ ꯅꯣꯏꯒꯤ ꯆꯤꯡꯗꯗꯤ ꯃꯃꯤꯡ ꯑꯃ ꯀꯧꯗꯥꯏꯅꯦ
ꯔꯃꯥꯏ
ꯑꯣ ꯗꯣꯡꯃꯩ ꯎ ꯅꯪꯒꯤ ꯔꯣꯡꯃꯩꯁꯦ ꯌꯥꯝ ꯌꯥꯝ ꯌꯥꯎꯋꯤꯅꯦ
ꯍꯥꯥ
ꯅꯪꯒꯤ ꯔꯣꯡꯃꯩꯅꯤꯁꯦ ꯌꯥꯝ ꯌꯥꯝꯃꯦꯕ ꯁꯤꯗ ꯌꯥꯎꯕꯁꯦ
ꯍꯣꯏ ꯏ ꯌꯥꯝꯕꯅꯦ
ꯎꯝ
ꯌꯥꯝꯕꯅꯦ ꯉꯃꯩꯅꯤ ꯌꯥꯝꯕꯅꯦ
ꯃꯁꯛꯁꯨ ꯂꯣꯏꯅ ꯐꯖꯩ
ꯍꯖꯔꯝꯃꯤ
ꯎꯝ ꯔꯣꯡꯃꯩ ꯂꯩꯁꯥꯕꯤꯈꯩꯁꯦ ꯃꯁꯛ ꯂꯣꯏꯅ ꯐꯖꯩ
ꯝ ꯅꯣꯏ ꯅꯣꯏ ꯅꯪꯒꯤ ꯃꯩꯇꯩꯅꯤꯅ
ꯑꯥ
ꯃꯩꯇꯩ ꯀꯔꯤꯔꯥ ꯎꯝ ꯑꯁ ꯈꯪꯗꯦ
ꯃꯩꯇꯩꯗꯤ ꯇꯣꯉꯥꯟꯅ ꯈꯥꯏꯗꯦ ꯅꯪꯁꯨ
ꯎ ꯍꯥ
ꯃꯩꯇꯩꯗꯤ ꯇꯣꯉꯥꯟꯅ ꯈꯥꯏꯗꯦꯕ ꯃꯩꯇꯩꯗꯤ ꯃꯩꯇꯩꯗꯤ ꯑꯃꯈꯛꯇꯅꯤ ꯀꯩꯅꯣ
ꯆꯗꯦ ꯅꯪꯒꯤ ꯆꯗꯣ
ꯃꯩꯇꯩ ꯀꯔꯤ ꯅꯪꯅ ꯃꯩꯇꯩ ꯀꯔꯤꯔ ꯍꯪꯕꯗꯣ
ꯃꯩꯇꯩ ꯃꯩꯇꯩ ꯂꯩꯁꯥꯕꯤꯕꯨ ꯀꯔꯤꯔꯥ
ꯎ ꯀꯔꯤ ꯎ ꯐꯖꯗꯦ ꯅꯣꯏ ꯅꯣꯡꯃꯩꯅ ꯍꯦꯜꯂꯦ ꯐꯖꯕ
ꯅꯠꯇꯦ ꯍꯣꯏꯔꯃꯩ ꯍꯦ ꯎ ꯀꯔꯤꯔꯥ ꯆꯤꯟꯊꯤꯕ ꯑꯣꯏꯔꯝꯅꯤꯅ
ꯍꯛꯆꯤꯟꯊꯤꯕ ꯅꯠꯇꯦ ꯅꯪꯒꯤ ꯐꯣꯇꯣ ꯎꯕꯗꯨꯗꯤ ꯑꯩꯅ
ꯑꯣꯏꯔꯝꯒꯅꯤ ꯐꯣꯇꯣꯗꯒꯤ ꯑꯣꯏꯕꯒꯤꯅꯤ ꯀꯩꯅꯣ ꯑꯁꯦꯡꯕꯗꯗꯤ ꯊꯤꯔꯌꯦ ꯎ ꯍꯣꯏꯔꯝꯅꯦ
ꯑꯁꯦꯡꯕ ꯂꯩ ꯑꯁꯤꯗ ꯌꯥꯎꯕ ꯀꯩꯗꯧꯕꯅꯤ ꯂꯣꯏꯅ ꯃꯁꯛ ꯐꯖꯩꯅꯤ
ꯍꯥꯥ
ꯂꯣꯏꯅ ꯃꯁꯛ ꯐꯖꯩꯑ ꯃꯁꯤꯗ ꯒ꯭ꯔꯨꯞꯇ ꯌꯥꯎꯕ ꯀꯩꯗꯣꯑꯣ
ꯅꯪꯒꯤ ꯅꯪ ꯎ ꯑꯁ ꯑꯩꯗꯤ ꯀꯔꯤꯔꯥ ꯍꯥꯏꯕ ꯍꯥꯏꯗꯦ
ꯀꯔꯤ ꯍꯥꯏꯕ ꯍꯥꯏꯇꯕ ꯅꯪꯗꯤ ꯀꯌꯥꯝ ꯀꯨꯏꯒꯅꯤ ꯌꯥꯎꯕ
ꯍꯥꯥ
ꯀꯪꯗꯤ ꯀꯌꯥꯝ ꯀꯨꯏꯔꯒꯦ ꯌꯥꯎꯕ
ꯎꯝ ꯎꯝ ꯈꯔ ꯀꯨꯏꯔꯦ ꯑꯩꯅ ꯎꯝ ꯎ ꯀꯩꯅꯣ ꯑꯣꯏꯕ ꯌꯥꯝ ꯑꯦꯛꯇꯤꯚ ꯑꯣꯏꯗꯕ
ꯑꯣ
ꯑ
ꯑꯩꯗꯤ ꯀꯨꯏꯗ꯭ꯣꯏꯗ ꯌꯥꯝ ꯋꯥꯠꯂꯦ
ꯑꯣꯏꯕ꯭ꯔꯥ
ꯎꯝ꯫
ꯑꯝ ꯍꯧꯖꯤꯛ ꯀꯔꯤ ꯀꯔꯤ ꯇꯧꯔꯤꯅꯣ꯫
ꯑꯩꯔꯣ ꯀꯩꯁꯨ ꯇꯧꯗꯦ꯫
ꯀꯔꯤ ꯀꯔꯤ ꯇꯧꯕ ꯍꯥꯏꯕꯗꯤ ꯖꯣꯐ ꯑꯦꯅꯤ ꯑꯃ ꯃ
ꯎꯝꯔꫭ ꯍꯧꯖꯤꯛꯁꯦꯀꯣ ꯑꯩꯁꯦꯀꯣ
ꯎꯝ꯫
ꯎꯝ ꯁꯀꯨꯜꯗ ꯂꯩꯌꯦ꯫
ꯁ꯭ꯀꯨꯜꯗ ꯂꯩꯕ ꯍꯥꯏꯗꯤ꯫
ꯁ꯭ꯇꯥꯐ ꯑꯣꯏꯅ ꯂꯩꯕ ꯇꯤ ꯎꯝ ꯇꯤꯆꯤꯡ ꯁ꯭ꯇꯥꯐ ꯑꯣꯏꯅ ꯂꯩꯕ꯫
ꯑꯣꯖꯥ ꯑꯣꯏꯅ ꯀꯔꯤ ꯀꯔꯤ ꯁꯕꯖꯦꯛ ꯇꯥꯛꯄꯔꯥ꯫
ꯍꯤꯟꯗꯤ꯫
ꯍꯤꯟꯗꯤ ꯑꯦ꯫
ꯋꯟꯗꯔꯐꯨꯜ ꯇꯥꯔꯦꯅꯦ꯫ ꯅꯣꯏꯗꯣꯝꯗ ꯅꯣꯏꯗꯣꯝꯗ ꯄꯨꯕ꯫
ꯑꯥ ꯑꯩ ꯑꯩꯈꯣꯅꯣꯝꯗ ꯄ꯭ꯔꯥꯏꯕꯦꯠ ꯁ꯭ꯀꯨꯜꯗ ꯀꯣ꯫
ꯎꯝ ꯍꯤꯟꯗꯤ ꯀꯩ ꯇꯥꯛꯑꯦ ꯃꯄꯥꯟ ꯂꯝꯗ ꯃꯄꯥꯟ ꯂꯝꯗ ꯂꯩꯔꯛꯄ꯭ꯔ
ꯍꯥ ꯎꯝ ꯃꯄꯥꯟ ꯂꯝꯗ ꯂꯩꯔꯛꯇꯦ ꯂꯩꯔꯛꯇꯦ꯫
ꯎꯝ ꯑꯗꯨꯒ ꯍꯤꯟꯗꯤ ꯌꯥꯝꯅ ꯍꯩꯕ꯫
ꯑꯁ ꯍꯩꯕ ꯅꯠꯇꯦꯗ ꯑꯗꯨꯝ ꯑꯩꯁꯨ ꯇꯝꯕ ꯃꯤꯒꯤꯁꯨ ꯇꯥꯛ ꯕꯥ ꯇꯧꯕꯅꯤꯅꯦ ꯀꯩꯅꫭ꯫
ꯑꯗꯣ ꯈꯪꯗꯦ ꯌꯥꯝ ꯊꯥꯖꯗꯦ ꯅꯪ ꯒꯦꯟꯗꯤ ꯇꯥꯛꯑꯦ ꯀꯥꯏ꯫
ꯊꯖꯗꯕꯅꯦ ꯍꯥ꯫ ꯍꯤꯟꯗꯤ ꯍꯤꯟꯗꯤ ꯑꯣꯖꯥ ꯄꯛꯇꯦ ꯍꯥꯏꯕꯅꯦ꯫
ꯍꯤꯟꯗꯤꯒꯤ ꯃꯤꯁ ꯐꯖꯕꯤ ꯇꯥꯔꯦ꯫
ꯑꯥ꯫
ꯍꯤꯟꯗꯤꯒꯤ ꯃꯤꯁ ꯐꯖꯕꯤ ꯇꯥꯔꯦ꯫
ꯑꯩꯔꯝꯅꯤ꯫ ꯅꯪꯗꯤ ꯀꯩꯇꯧꯒꯦ꯫
ꯑꯩꯗꯤ ꯋꯥꯔꯗꯦꯟ꯫
ꯀꯥꯏꯗꯥ꯫
ꯀꯦꯔ ꯇꯦꯀꯔ ꯕꯣꯔꯗꯤꯡꯗ꯫
ꯑꯣ ꯅꯨꯡꯉꯥꯏꯌꯦ ꯅ ꯍꯧꯖꯤꯛꯁꯨ ꯑꯗꯨꯝ ꯂꯩꯕ꯭ꯔꯥ꯫
ꯂꯩ ꯑꯩ ꯀꯥꯗ ꯂꯩ꯫
ꯑꯣ ꯅ ꯅꯪꯒꯤ
ꯂꯨꯝ ꯁꯦꯡꯍꯜꯂꯤ꯫
ꯁꯥꯇ꯭ꯔꯥꯁꯤꯡꯗꯤ ꯅꯪꯒꯤ꯫ ꯁ꯭ꯇꯨꯗꯦꯟꯁꯤꯡꯗꯤ꯫
ꯏꯁ꯭ꯇꯨꯗꯦꯟꯁꯤꯡ ꯅꯥꯄꯤ ꯐꯣꯏꯍꯜꯂꯤ ꯂꯝ ꯁꯦꯡꯍꯜꯂꯤ꯫
ꯁꯟꯗꯦꯗ ꯅꯥꯄꯤ ꯐꯣꯏꯍꯟꯕ꯭ꯔꯥ ꯅꯪꯗꯤ꯫
ꯎꯝ ꯁꯟꯗꯦꯗ ꯁꫭꯁꯦꯜ ꯁꯔꯚꯤꯁ ꯇꯧꯍꯟꯕ꯫
ꯑꯗꯨꯒ ꯑꯩꯅ ꯃꯁꯛ ꯐꯖꯕꯤ ꯂꯩꯁꯥ ꯑꯩꯈꯣꯏ ꯁꯥꯟꯅꯕ ꯊꯤꯔꯛꯄ꯫
ꯌꯥꯕꯅꯤꯗ ꯍꯥꯏꯕꯗꯤ ꯍꯩꯌꯦ ꯍꯥ꯫
ꯎꯝ ꯍꯥꯏꯕ ꯍꯩꯕ ꯅꯠꯇꯦ ꯑꯁꯦꯡꯕꯅꯦ꯫
ꯎꯝ
ꯑꯇ ꯅꯪꯅ ꯃꯦꯁꯦꯁ ꯊꯥꯔꯔꯤꯗꯣ ꯈꯪꯈ꯭ꯔꯅ
ꯍꯥꯥ
ꯎ ꯍꯥꯏꯗꯤ ꯄ꯭ꯔꯥꯏꯚꯦꯠ ꯃꯦꯁꯦꯁ ꯊꯥꯔꯛꯄꯗꯣ ꯑꯩꯅ
ꯑꯥ
ꯅꯪꯗꯣ ꯁꯨꯝ ꯌꯦꯡꯕ ꯀꯥꯟꯗ ꯐꯖꯈ꯭ꯔꯕ ꯑꯁ ꯁꯤꯗꯤꯩ ꯀꯣꯜ ꯇꯧꯦ ꯇ ꯇꯕ ꯌꯥꯗ꯭ꯔꯦ ꯀꯣꯜ ꯇꯧꯒꯦꯅ ꯑꯗꯨꯒ ꯅꯪ ꯅ ꯑꯣꯏꯅ ꯇꯧꯁꯤꯜꯂꯛꯑꯦ
ꯑꯩ ꯑꯩꯁꯨ ꯀꯣꯜ ꯇꯧꯅꯤꯡꯂꯒ ꯃꯤ ꯇꯦꯛꯁ ꯊꯥꯕꯅꯦ ꯑꯗꯣ ꯔꯤꯄ꯭ꯂꯥꯏ ꯇꯧꯗꯕꯒꯤ ꯑꯩꯅ ꯗꯤꯂꯤꯠ ꯇꯧꯔꯕ
ꯎꯝ
ꯑꯗꯨꯒꯤ
ꯂꯩꯁꯥꯕꯤꯈꯩꯁꯦ ꯌꯥꯝꯅ ꯄꯣꯡꯉꯦꯕꯀꯣ
ꯍꯥꯥ
ꯂꯩꯁꯥꯕꯤ ꯐꯩꯁꯦ
ꯑꯥ
ꯌꯥꯝꯅ ꯄꯣꯡꯕꯗꯣ ꯐꯣꯟ ꯑ ꯍꯥꯡꯕ꯭ꯔꯥ ꯀꯣꯜ ꯇꯧꯔꯛꯀꯦ ꯍꯥꯏꯕꯗꯣ ꯃꯦꯁꯦꯖ ꯍꯟꯊꯕꯗꯣ ꯑꯗꯨ ꯅꯪꯁꯨ ꯍꯜꯂꯛꯑꯣꯏꯗꯧ ꯃꯥꯟꯕ
ꯀꯩꯅꯣ ꯌꯦꯡꯒ ꯑꯁꯤ ꯑꯩꯈꯣꯏꯒꯤ ꯒ꯭ꯔꯨꯞꯇꯒꯤ ꯑꯣꯏꯔꯝꯕꯒꯤ ꯑꯗꯨꯝ ꯍꯟꯕꯅꯦ ꯀꯩꯅꯣ
ꯑ
ꯆꯥꯛ ꯆꯥꯗ꯭ꯔꯤꯕ꯭ꯔꯣ ꯅꯪꯗꯤ ꯑꯣ ꯑꯣ ꯀꯥꯎꯋꯦ ꯆꯥꯔꯦ ꯍꯥꯏꯌꯦꯦ ꯍꯣꯏ
ꯎꯝ ꯁꯗ ꯁꯇ ꯈ꯭ꯔꯅꯒꯤꯦ
ꯎꯝ ꯁꯟꯗꯦ ꯁꯨꯇꯤ ꯑꯣꯏꯌꯦꯦ
ꯎꯝ
ꯁꯟꯗꯦ ꯁꯨꯇꯤ ꯑꯣꯏꯕꯒꯤ ꯂꯩꯔꯤꯅꯤꯅꯦ ꯍꯌꯦꯡꯗꯤ ꯑꯃꯨꯛꯀ ꯁ꯭ꯀꯨꯜ ꯆꯠꯀꯅꯤ
ꯎꯝ ꯃ ꯇ꯭ꯔꯣ ꯏꯁꯀꯨꯜ ꯆ
ꯑꯁꯋꯥꯕꯅꯦꯗꯥ ꯋꯥꯕꯅ ꯁ꯭ꯀꯨꯜ ꯆꯠꯇꯗꯤ
ꯎꯝ ꯑꯩ ꯀꯦꯗꯔ ꯋꯥ
ꯍꯥꯥ
ꯑꯩ ꯑꯩ ꯀꯩꯗꯧꯔꯦꯅꯣ
ꯅꯪꯗꯤ ꯀꯩꯅꯣ ꯇꯧ ꯇꯤꯆꯤꯡꯗꯤ ꯑꯣꯏꯗꯕ꯭ꯔꯥ ꯏꯁꯣꯔꯗꯦꯟ ꯈꯛꯇꯔꯥ
ꯑꯣꯔꯗꯦꯟ ꯀꯝ ꯀꯤꯂꯣ ꯈꯨꯆ ꯇꯧꯕ
ꯅꯪꯁꯨ ꯋꯥꯔꯝꯅꯤꯍꯦ ꯑꯗꯨꯗꯤ
ꯑꯩꯗꯤ ꯋꯥꯗꯦꯗ ꯅꯥꯡ ꯀꯩ ꯁꯥꯟꯅꯔꯒ ꯑꯗꯨꯝ
ꯋꯥꯕꯅꯤꯅꯦ ꯋꯥꯔꯗꯦꯟ ꯀꯝ ꯇꯤꯆꯤꯡꯗꯤ ꯑꯩꯈꯣꯏ ꯇꯤꯆꯤꯡ ꯈꯛꯇꯁꯨ ꯌꯥꯝ ꯋꯥꯕꯗꯣ ꯋꯥꯖꯕꯗꯣ
ꯎꯝ
ꯅꯣꯏ ꯅꯪꯒꯤ ꯀꯩꯅꯣꯗꯤ ꯌꯥꯝꯃꯦ ꯌꯥꯝ ꯀꯔꯤꯔꯥ ꯂꯥꯡꯉꯦ
ꯑꯩꯈꯣꯏꯒꯤ ꯑꯕꯣꯛ ꯑꯃ ꯂꯩꯌꯦ
ꯎꯝ
ꯑꯩꯈꯣꯏꯒꯤ ꯕꯣꯠꯅꯤꯡꯒꯤ ꯑꯕꯣꯛ ꯍꯥꯏꯇꯥꯔꯦ ꯃꯥꯗꯣ ꯂꯥꯛꯑꯣ ꯎ ꯃꯥꯗꯣ ꯎꯝ ꯃꯥꯗꯣ ꯂꯥꯛꯑꯣ ꯌꯥꯝ ꯀꯜꯂꯦꯕ
ꯍ
ꯑꯉꯥꯡꯈꯩꯗ ꯉꯥꯡꯕ ꯌꯥꯝ ꯑꯍꯟ ꯑꯣꯏꯕꯒꯤ ꯑꯍꯟ ꯑꯣꯏꯕꯒꯤ ꯌꯥꯝ ꯉꯥꯡꯕꯗꯣ
ꯎꯝ
ꯑꯗꯨꯒꯤ
ꯁꯥꯇꯕꯨ ꯃꯅ
ꯁꯥꯊꯤ ꯑꯩꯗꯤ ꯁꯥꯊꯤꯗꯦ
ꯍꯥꯥ
ꯑꯩꯗꯤ ꯁꯥꯊꯤꯗꯦ ꯑꯩꯗꯤ ꯁꯥꯊꯤꯗꯦꯕ
ꯁꯥꯊꯤꯔꯝꯅꯤꯗ ꯑꯣꯖꯥ ꯑꯣꯏꯕꯗꯤ ꯌꯥꯝ ꯁꯥꯊꯤꯕꯅꯤ
ꯁꯥꯊꯤꯗ ꯑꯩꯗꯤ ꯑꯣꯖꯥ ꯁꯥꯔ ꯀꯧꯗꯦ ꯕꯔꯗꯔ ꯀꯧꯋꯦ
ꯅꯪꯕꯨꯣ
ꯎꯝ ꯁꯥꯇ꯭ꯔꯈꯩꯗꯣ ꯁꯥꯇ꯭ꯔꯈꯩꯗꯣ ꯑꯥꯏꯠ ꯅꯥꯏꯟ ꯇꯦꯟ ꯉꯥꯛꯇꯅꯦꯕꯀꯣ
ꯑꯥ
ꯑꯗꯨꯅ ꯑꯗꯨꯝ ꯕ꯭ꯔꯖꯔ ꯕ꯭ꯔꯗꯔ ꯀꯧꯏꯦ ꯁꯥꯔ ꯀꯧꯗꯦ
ꯎ ꯊꯩꯅꯥ
ꯎꯝ ꯁꯥꯔ ꯀꯧꯕꯁꯨꯎꯋꯦ ꯑꯗꯣ ꯑꯌꯥꯝꯕꯅ